ꯑꯣ
ꯑꯥ ꯎꯝ
ꯀꯣꯜ ꯃꯨꯠꯈꯤꯕ ꯈꯪꯍꯧꯗꯦꯍꯦ ꯇꯥꯕ꯭ꯔꯥ
ꯇꯥꯏ ꯍꯣꯏ
ꯍꯜꯂꯣ ꯑꯣ
ꯇꯥꯕ꯭ꯔ ꯅꯪ ꯎꯝ ꯋꯥꯔꯤ ꯅꯨꯡꯉꯥꯏ ꯑꯗꯨꯅꯤ ꯋꯥꯔꯤ ꯋꯥꯔꯤꯗꯣ ꯅꯨꯡꯉꯥꯏꯔꯗꯤ ꯐꯣꯟ ꯃꯨꯠꯄꯁꯨ ꯈꯪꯍꯧꯗꯕꯅꯦꯕ
ꯑꯗꯨꯅꯦ ꯆꯥꯛꯇꯤ ꯅꯣꯏ ꯀꯗꯧ ꯉꯩ ꯆꯥꯕ꯭ꯔꯥ ꯑꯗꯨꯝ ꯑꯍꯤꯡꯒꯤꯁꯤ ꯅꯣꯏ ꯊꯦꯡꯅ ꯆꯥꯔꯝꯒꯅꯤ ꯀꯣ
ꯑꯩꯈꯣꯏ ꯑꯍꯤꯡꯁꯦ ꯄꯨꯡ ꯕꯥꯔꯣ ꯄꯨꯡ ꯑꯃ ꯑꯗꯨꯃꯥꯏ ꯆꯥꯕꯅꯦ ꯅꯠꯇꯦ ꯐ꯭ꯔꯤ ꯐ꯭ꯔꯤꯗ ꯂꯩꯃꯤꯅꯀꯣ
ꯎꯝ
ꯁꯤꯗ ꯂꯩꯕꯅꯤꯅ ꯀꯩꯝ ꯇꯧꯗꯕꯅꯤꯅ ꯂꯩ ꯇꯨꯝꯕ ꯆꯥꯕ ꯀꯣꯏꯕ ꯑꯗꯨ ꯈꯔ ꯇꯧꯔ ꯂꯩ ꯃꯤꯅ
ꯎꯝ ꯆꯥꯛꯇꯤ ꯑꯗꯨꯝ ꯑꯟꯇꯤꯅ ꯊꯣꯡꯕ꯭ꯔꯥ ꯅꯠꯇ꯭ꯔꯒ ꯃꯔꯛ ꯃꯔꯛ ꯅꯪꯅ ꯅꯠꯇ꯭ꯔꯒ ꯑꯇꯣꯞꯄꯅ ꯆꯥꯕ꯭ꯔꯥ
ꯑꯩꯗꯨꯒꯣ ꯑꯩꯗꯨ ꯑꯩꯒꯤ ꯑꯟ ꯑꯩꯒꯤ ꯑꯟꯇꯤ ꯌꯨꯝꯗꯤ ꯁꯤ ꯊꯣꯛꯈ꯭ꯔꯦꯕ ꯑꯟꯇꯤꯒ ꯂꯩꯗ꯭ꯔꯦꯕ
ꯑꯗꯨꯗꯤ ꯑꯗꯨꯝ ꯅꯁꯥꯅ ꯊꯣꯡꯉꯒ ꯆꯥꯕ
ꯍꯣꯏ ꯑꯩ ꯑꯩꯒꯤ ꯃꯔꯨꯞ ꯅꯨꯄꯥ ꯃꯥꯥꯟꯅꯩ
ꯑꯣ
ꯃꯥꯁꯦ ꯂꯩ ꯅꯍꯥꯟꯁꯦ ꯃꯥꯁꯦ ꯊꯕꯛ ꯃꯐꯝꯗ ꯑꯦꯀꯣꯃꯤꯗꯦꯁꯟꯅ ꯂꯩꯔꯝꯃꯒꯣ ꯑꯗꯨ ꯃꯥꯁꯦ ꯍꯟꯗꯛ ꯊꯕꯛ ꯑꯗꯨ ꯑꯩꯅ ꯁꯤ ꯃꯥꯅ ꯑꯌꯥꯝꯕ ꯊꯣꯡꯉꯦ ꯑꯩꯅ ꯑꯩꯁꯨ ꯊꯣꯡꯉꯦ ꯑꯗꯨꯕꯨ ꯑꯦꯟꯁꯥꯡꯁꯦ ꯍꯥꯎꯗ꯭ꯔꯗꯤ ꯑꯩ ꯌꯦꯟꯁꯥꯡꯁꯦ ꯍꯥꯎꯗ꯭ꯔꯗꯤ ꯑꯩ ꯊꯣꯡꯅꯤꯡꯗꯦꯕ
ꯁꯤ ꯑꯁ ꯅꯪꯅ ꯍꯥꯎꯍꯟꯒꯗꯕꯅꯦ
ꯁꯤ ꯑꯁ ꯀꯃꯥꯏꯅ ꯀꯃꯥꯏꯅ ꯗꯥꯜꯅ ꯍꯥꯎꯍꯟ
ꯏꯁ ꯗꯥꯜꯗ ꯀꯩ ꯀꯩꯅꯣ ꯍꯥꯞꯄꯒ ꯑꯗꯨꯒ ꯏꯔꯣꯟꯕꯒꯨꯝꯕ ꯇꯧꯔꯒ ꯍꯥꯎꯇ꯭ꯔꯣ ꯍꯥꯎꯍꯟꯒꯅꯤ ꯑꯩꯗꯤ ꯑꯗꯨꯃꯥꯏꯅ ꯃꯥꯁꯨꯁꯦ ꯗꯥꯜꯗꯤ ꯗꯥꯜꯗꯤꯀꯣ ꯐꯨꯠꯂꯒ ꯆꯥꯕꯁꯨ ꯍꯥꯎꯕꯅꯦ ꯑꯗꯨꯝ ꯕꯣꯏꯅꯀꯣ ꯆꯝꯅ
ꯌꯥꯝ ꯊꯣꯡꯕ ꯍꯩꯗꯧ ꯃꯥꯜꯂꯦ ꯅꯪ
ꯍꯩꯌꯦꯡꯅ ꯕ꯭ꯂꯦꯛꯁꯨ ꯊꯣꯡꯕꯅꯦ ꯑꯩꯈꯣꯏꯗꯤ ꯆꯥꯛꯁꯦ ꯕ꯭ꯂꯦꯛ ꯑꯣꯏꯅ ꯊꯣꯡꯕꯅꯦ
ꯕ꯭ꯂꯦꯛ ꯍꯥꯏꯗꯤ
ꯀꯍꯥꯟꯕꯅꯦ ꯀꯍꯥꯟꯕꯅꯦ ꯍꯜꯂꯣꯑꯣ ꯅꯪ ꯖꯣꯛꯈꯨꯜ ꯐꯥꯕ ꯉꯝꯗꯦꯗ
ꯅꯪꯗꯤꯀꯣ ꯖꯣꯛ ꯗꯣꯒ ꯁꯨ ꯑꯦ ꯄ꯭ꯂꯦꯟ ꯇꯧꯅꯉꯥꯏꯅꯤ ꯅꯪꯉꯣꯟꯗꯗꯤ ꯑꯁꯦꯡꯕ
ꯐꯅꯤ ꯐꯅꯤ ꯕꯦꯔꯤ ꯐꯅꯤ ꯖꯣꯛ
ꯑꯂꯨ ꯑꯂꯨ ꯀꯣꯕꯔ ꯈꯣꯛꯊꯣꯛꯀꯦ
ꯐ꯭ꯔꯤ ꯇꯥꯏꯝꯗꯤ ꯅꯪ ꯀꯩꯗꯧꯕ꯭ꯔꯥ
ꯐ꯭ꯔꯤ ꯇꯥꯏꯝꯗ ꯑꯗꯨꯝ ꯒꯦꯝ ꯁꯥꯟꯅꯩꯑꯌꯦ ꯀꯣ ꯒꯦꯝ ꯃꯣꯕꯥꯜ ꯂꯤꯖꯦꯟ
ꯑꯁꯦꯡ ꯕꯥ ꯃꯣꯕꯥꯜ ꯂꯤꯖꯦꯟ ꯁꯥꯟꯅꯕꯔꯥ ꯅꯥ
ꯍꯣꯏ ꯁꯥꯟꯅꯩ ꯑꯗꯨꯒ ꯏꯟꯁꯇꯥꯒ꯭ꯔꯥꯝ ꯌꯦꯡꯉꯦ ꯌꯦꯡꯑꯦ ꯑꯗꯣ ꯌꯨ ꯇꯨꯕ ꯌꯦꯡꯑꯦ
ꯑꯣꯀꯦ ꯁꯦꯔꯤꯁ ꯀꯨꯝꯕꯗꯤ ꯌꯦꯡꯗꯦ
ꯁꯦꯔꯤꯁ ꯍꯥꯏꯕꯕꯨ ꯌꯦꯡꯉꯦ ꯁꯦꯔꯤꯁꯇꯤ ꯑꯍꯤꯡ ꯀꯣ ꯑꯍꯤꯡ ꯅꯨꯡꯗꯥꯡꯗꯒꯨꯝꯕ ꯗꯨꯗꯥ ꯌꯦꯡꯉꯦ ꯑꯗꯨꯁꯨ ꯑꯥ ꯔꯣꯃꯦꯟꯇꯤꯛ ꯅꯠꯇꯕ ꯀꯩꯅꯣ ꯑꯈꯣꯏꯗꯣ ꯊ꯭ꯔꯤꯜꯂꯤꯡꯒꯨꯝꯕꯀꯣ ꯍꯣꯔꯔ ꯑꯗꯨꯒꯨꯝꯕ ꯌꯥꯝ ꯄꯥꯝꯃꯦ
ꯁꯦꯔꯤꯁ ꯑꯃ ꯔꯤꯀꯣꯃꯦꯟ ꯇꯧꯕꯤꯌꯨꯔꯥ
ꯑꯥ ꯇꯧꯕꯤꯌꯣ ꯍꯥꯏꯕꯩꯔꯥ ꯇꯧꯕꯤꯌꯨꯔꯥ ꯍꯥꯏꯕ꯭ꯔꯣ
ꯇꯧꯕꯤꯌꯨꯔꯥ ꯅꯥꯉꯣꯟꯗ
ꯇꯧꯋꯣ ꯇꯧꯋꯣ
ꯑꯗꯨꯕꯨ ꯅꯪ ꯌꯦꯡꯅꯤꯡ ꯌꯦꯡꯅꯤꯡꯒꯦꯔꯥ ꯗꯨꯗꯤ ꯈꯪꯗꯦꯅꯦ
ꯑꯗꯨꯝ ꯍꯥꯏꯔꯛꯑꯣ ꯑꯩ ꯌꯦꯡꯈ꯭ꯔꯕꯁꯨ ꯀꯅꯥꯅꯣ ꯈꯪ ꯑꯩꯗꯤ ꯑꯗꯨꯒꯨꯝꯕ ꯌꯥꯝ ꯌꯦꯡꯕꯅꯦ ꯁꯤꯔꯤꯁ ꯍꯥꯏꯕ ꯗꯤꯀꯣ ꯑꯗꯨꯝ ꯑꯗꯨꯝ ꯍꯥꯏꯔꯛꯑꯣ
ꯍꯣꯏ ꯅꯥꯔꯀꯣꯁ ꯍꯥꯏꯅ ꯅꯥꯔꯀꯣꯁ ꯍꯥꯏꯅ ꯑꯃ ꯂꯩꯕꯅꯤ ꯐꯨꯜ ꯀꯦꯄꯤꯇꯦꯜꯗ ꯑꯦꯟ ꯑꯦ ꯑꯥꯔ ꯁꯤ
ꯑꯗꯨ ꯀꯩꯅꯣꯔꯣ ꯀꯩꯅꯣꯒꯤꯔ ꯀꯔꯤ ꯀꯤ ꯗ꯭ꯔꯃꯥꯒꯨꯝꯕ꯭ꯔꯥ ꯅꯠꯇ꯭ꯔꯒ ꯏꯪꯂꯤꯁ
ꯀꯦ ꯗꯔꯃꯥꯒꯤ ꯅꯠꯇꯦ ꯀꯦ ꯗꯔꯃꯥ ꯅꯠꯇꯦ ꯑꯩꯁꯦ ꯂꯥꯏꯛ ꯑꯥ ꯔꯤꯌꯦꯜ ꯂꯥꯏꯐ ꯏꯚꯦꯟꯁꯅꯦꯕ ꯔꯤꯌꯦꯜ ꯂꯥꯏꯐ ꯏꯁꯇꯣꯔꯤꯅꯦꯕ
ꯑꯣ
ꯂꯥꯛ ꯍꯧꯖꯤꯛ ꯅꯪ ꯄꯕ꯭ꯂꯣ ꯁꯀꯣꯔ ꯈꯪꯕ꯭ꯔꯥ
ꯄꯥꯎꯂꯣ ꯀꯥꯔꯤ
ꯄꯥꯕ꯭ꯂꯣ ꯏꯁꯀꯣꯕꯔ ꯑꯗꯨꯒꯤ ꯃꯃꯤꯡ ꯇꯥꯈ꯭ꯔꯕꯔꯥ ꯅꯪ
ꯇꯥ ꯇꯥꯈꯔꯦ ꯄꯥꯕꯂꯣ ꯇꯥꯈꯔꯦ ꯍꯣꯏ
ꯍꯣꯏ ꯑꯗꯨ ꯄꯥꯕ꯭ꯂꯣ ꯏꯁꯀꯣꯕꯔꯗꯨ ꯃꯥꯁꯦ ꯀꯣꯂꯝꯕꯤꯌꯥ ꯀꯥꯎꯟꯇ꯭ꯔꯤꯗꯒꯤ ꯈ꯭ꯋꯥꯏꯗꯒꯤ ꯆꯥꯎꯈ꯭ꯔꯕ ꯗ꯭ꯔꯛ ꯂꯣꯠꯅꯦꯕ ꯃꯥꯁꯦ ꯗ꯭ꯔꯛ ꯂꯣꯔꯅꯦꯕ ꯑꯗꯨ ꯃꯥꯁꯦ ꯃꯥꯅ ꯄꯩꯁꯥ ꯄꯥꯏꯕ ꯆꯥꯡꯁꯦ ꯐꯤꯁꯨ ꯁꯦꯝꯗꯣꯛꯈ꯭ꯔꯦ ꯄꯩꯁꯥ ꯂꯩꯗꯕ ꯃꯤꯍꯣꯏꯕꯁꯨ ꯍꯣꯏ ꯌꯨꯝ ꯁꯦꯝꯔꯥꯒ ꯄꯤꯌꯦ ꯌꯨꯝ ꯂꯩꯘꯕꯈꯣꯏꯁꯨ ꯄꯤꯌꯦ ꯑꯗꯨꯒꯥ ꯃꯥꯖꯦ ꯗ꯭ꯔꯛꯀꯤ ꯕꯤꯖꯤꯅꯦꯁ ꯇꯧꯕꯅꯤꯅꯥ ꯀꯥꯎꯟꯇ꯭ꯔꯤꯅꯕꯨꯗꯤ ꯑꯦꯒꯦꯟꯁꯇ ꯂꯥꯛꯑꯦꯕꯥ ꯃꯥꯕꯨ ꯍꯥꯠꯅꯤꯡꯉꯥꯏ ꯗꯥ ꯑꯣꯏꯋꯕꯥ ꯑꯗꯨ ꯑꯗꯨ ꯃꯥꯕꯨ ꯍꯥꯠꯄꯁꯦ ꯃꯇꯝ ꯌꯥꯝꯅꯁꯨ ꯆꯪꯉꯦ ꯃꯥꯕꯨ ꯍꯥꯠꯄꯁꯦ ꯍꯧꯖꯤꯛ ꯌꯨ ꯑꯦꯁ ꯢꯌꯨ ꯑꯦꯁ ꯁꯤꯀ꯭ꯔꯦꯠ ꯑꯦꯖꯦꯟꯁꯨ ꯃꯤꯌꯥꯝ ꯌꯥꯎꯕꯅꯦꯕꯥ ꯌꯥꯎꯔꯒꯥ ꯃꯥꯁꯦ ꯒ꯭ꯔꯨꯨꯨꯨꯞ ꯃꯔꯤ ꯃꯉꯥ ꯀꯨꯝꯕꯥꯏꯠ ꯄ ꯇ ꯍꯥ
ꯁꯤ ꯅꯨꯡꯉꯥꯏꯒꯅꯤ ꯍꯣꯔꯦꯟ ꯏꯔꯛꯑꯣ
ꯍꯣꯏ ꯋꯥꯔꯤꯗꯤ ꯅꯨꯡꯉꯥꯏꯕꯅꯤ ꯑꯗꯨꯝ ꯌꯦꯡꯉꯣ
ꯑꯁꯦꯡꯕꯀꯣ ꯑꯁꯤꯡ ꯑꯩꯗꯤ ꯑꯩꯍꯣꯏ ꯑꯗꯨꯒꯨꯝꯕ ꯇ꯭ꯔꯨꯞ ꯑꯊ꯭ꯔꯨ ꯀ꯭ꯔꯥꯏꯝ ꯈꯣꯏ ꯏꯁꯇꯣꯔꯤꯒꯨꯝꯕꯗꯣ ꯑꯗꯨꯝ ꯌꯦꯡꯒꯜꯂꯦ ꯑꯩ ꯄꯣꯠꯀꯥꯁꯀꯨꯝꯕꯀꯣ ꯑꯗꯨꯒ ꯃꯨꯚꯤꯁꯒꯨꯝꯕ ꯌꯥꯝꯅꯥ ꯅꯨꯡꯉꯥꯏꯌꯦ
ꯑꯩꯅ ꯍꯧꯖꯤꯛ ꯌꯦꯡꯕꯗꯨ ꯑꯩꯖꯨ ꯌꯦꯡꯍꯧꯖꯤꯛ ꯍꯧꯖꯤꯛꯐꯥꯎ ꯌꯦꯡꯉꯔꯤꯕꯥ ꯌꯦꯡꯕꯗꯤ ꯂꯣꯏꯗ꯭ꯔꯤꯕꯥ ꯑꯩꯁꯦ ꯍꯧꯖꯤꯛ ꯁꯤꯖꯟ ꯊ꯭ꯔꯤ ꯌꯥꯎꯈ꯭ꯔꯦꯕꯥ
ꯑꯣ ꯑꯁ ꯑꯩꯗꯤ ꯁꯤꯖꯟ ꯊ꯭ꯔꯤꯒꯁꯤ ꯗꯨꯝꯃꯗꯩ ꯂꯣꯏ ꯁꯤꯟꯕꯅꯦꯍꯦ ꯐꯥꯒꯤ ꯅꯠꯇꯦ ꯑꯩꯖꯦ ꯑꯁꯦꯡꯕꯥ ꯍꯥꯏꯕꯗꯤ ꯑꯦꯗꯤꯛ ꯆꯨꯔꯥꯀꯣ ꯑꯗꯨꯃꯥꯏꯅꯥ ꯇꯧꯕꯅꯦ ꯑꯩꯗꯤꯀꯣ ꯐꯣꯟ ꯊꯥꯗꯣꯛꯇꯕꯅꯦ
ꯔꯣꯃꯦꯟꯇꯤꯛꯀꯨꯝꯕꯥ ꯅꯠꯇꯕꯅꯤꯅꯥꯀꯣ
ꯑꯥ ꯑꯩꯁꯨ ꯔꯣꯃꯦꯟꯇꯤꯛ ꯄꯥꯝꯃꯤ ꯑꯥ ꯑꯩꯗꯤ ꯑꯗꯨꯒꯨꯝꯕꯗꯤ ꯑꯦꯗꯤꯛꯅꯤ ꯑꯩꯗꯤ ꯔꯣꯃꯦꯟ ꯏꯗꯤꯛ ꯅꯠꯇꯦ ꯇꯤꯛ ꯑꯥ ꯅꯪ ꯑꯁꯤ ꯙꯨꯔꯥꯟꯗꯔꯗꯤ ꯌꯦꯡꯈ꯭ꯔꯥꯕꯔꯥ
ꯙꯨꯔꯥꯟꯗꯔ ꯌꯦꯡꯈ꯭ꯔꯦ ꯍꯣꯏ
ꯎ ꯑꯥꯁ ꯅꯨꯡꯉꯥꯏꯕꯅꯦꯍꯦ ꯑꯗꯨꯁꯨ ꯀꯣ
ꯎꯝ ꯅꯨꯡꯉꯥꯏ ꯍꯣꯏ
ꯑꯥ ꯑꯩ ꯀꯥꯎꯥꯈꯔꯦ
ꯅꯪ ꯁꯥꯎꯠ ꯏꯟꯘꯤꯌꯥꯟꯒꯤ ꯃꯨꯚꯤꯘꯨ ꯌꯦꯡꯕꯔꯣ
ꯁꯣꯔꯠ ꯏꯟꯗꯤꯌꯥꯟ ꯁꯥꯎꯠ ꯏꯟꯗꯤꯌꯥꯟ ꯍꯥꯏꯕ꯭ꯔꯥ
ꯍꯣꯌ
ꯍꯣꯌ ꯌꯦꯡꯉꯦ ꯍꯣꯏ
ꯁꯥꯎꯠ ꯏꯟꯗꯤꯌꯥꯟ ꯌꯦꯡꯉꯥꯗꯤ ꯍꯥꯏ ꯅꯥꯅꯤ ꯍꯥꯏꯅꯥ ꯑꯃꯥ ꯂꯩꯔꯝꯕꯅꯦ ꯌꯦꯡꯈ꯭ꯔꯥꯕꯔꯥ ꯅꯪ
ꯍꯥꯌ ꯅꯥꯅꯤ
ꯍꯣꯌ
ꯌꯦꯡꯗ꯭ꯔꯤ ꯌꯩꯁꯤꯟꯒꯤꯔꯥ ꯅꯠꯇ꯭ꯔꯒꯥ ꯑꯗꯨꯁꯨ ꯂꯥꯏꯛ
ꯑꯥꯗꯨꯁꯦ ꯀꯩꯁꯨ ꯅꯠꯇꯦ ꯑꯩꯁꯨ ꯅꯠꯇꯦ ꯀꯃꯥꯏꯅ ꯍꯥꯏꯁꯤꯔꯥ ꯈꯪꯗꯦ ꯂꯞ ꯏꯁꯇꯣꯔꯤꯒꯤ ꯍꯣꯌ ꯂꯞ ꯏꯁꯇꯣꯔꯤ ꯍꯥꯏ ꯇꯥꯔꯦ
ꯑꯗꯨꯗꯤ ꯌꯦꯡꯗ꯭ꯔꯤ ꯁꯥꯔꯈꯣꯏꯁꯨꯀꯣ ꯐꯥꯒꯤ ꯇꯥꯃꯜꯂꯦ ꯑꯦ ꯃꯣꯏꯒꯤꯗꯤ ꯀꯔꯤꯔꯣ ꯄꯥꯏꯁꯨ ꯄꯥꯏꯌꯦ ꯃꯤꯅ ꯑꯃꯨꯔꯛ ꯊꯥꯔꯗꯤ ꯑꯃꯛ ꯌꯦꯡꯈꯗꯤ ꯄꯥꯏꯔꯦ ꯃꯣꯏꯗꯤ
ꯁꯨꯕꯥ
ꯈꯤꯇꯪꯀꯣ
ꯎꯝ
ꯍꯣꯏ ꯅꯪ ꯍꯥꯏꯕ ꯇꯗꯦ ꯒ꯭ꯂꯤꯆꯡ ꯒ꯭ꯂꯤꯆꯤꯡ ꯅ
ꯍꯥ
ꯅꯈꯣꯟ ꯆꯞꯄꯦ
ꯍꯣꯏ ꯑꯩ ꯂꯦꯡꯕꯒꯤ ꯑꯣꯏꯔꯝꯃꯦ
ꯑꯣ ꯍꯥꯏꯔꯛꯑꯣ
ꯍꯣꯏ ꯑꯩ ꯍꯣꯔꯦꯟ ꯃꯦꯁꯦꯖꯇ ꯊꯥꯕꯤꯒꯦ ꯌꯦꯡꯉꯣ ꯑꯩꯅ ꯃꯨꯚꯤꯒꯤ ꯃꯤꯡꯗꯨ ꯇꯥꯏꯞ ꯇꯧꯔꯒ ꯊꯥꯕꯤꯈꯤꯕ
ꯎꯝ ꯎꯝ ꯑꯗꯨ ꯅꯪ ꯏꯁꯇ꯭ꯔꯦꯟꯖꯔ ꯊꯤꯡꯁꯇꯤ ꯌꯦꯡꯈ꯭ꯔꯕ꯭ꯔꯥ
ꯃꯤꯁꯇꯨ ꯌꯦꯡꯅꯤꯡꯗꯦꯑꯦ ꯅꯠꯇꯦ ꯑꯩ ꯌꯦꯡꯕꯨꯗꯤ ꯌꯦꯡꯗ꯭ꯔꯤꯕ ꯑꯗꯨ ꯑꯩ ꯀꯩꯅꯣꯗꯣ ꯑꯗꯨ ꯐꯖꯕꯁꯨ ꯂꯩ ꯃꯤꯌꯥꯝ ꯌꯦꯡꯅꯔꯒ ꯏꯁꯇꯦꯇꯁꯇ ꯆꯠꯊꯥꯕꯒꯨꯝꯕ ꯑꯗꯨꯒꯨꯝꯕ ꯌꯦꯡꯅꯤꯡꯗꯦ ꯑꯩ ꯈꯪꯗ꯭ꯔꯤꯉꯩꯗ ꯁꯤ ꯊꯣꯛꯀꯅꯤꯅ ꯈ ꯐꯪꯈ꯭ꯔꯗꯤ ꯑꯩ ꯌꯦꯡꯅꯤꯡꯗꯔꯤꯗꯣ
ꯀꯩꯅꯣꯝꯃ ꯇꯧꯕꯤꯒꯤꯅꯦ ꯀꯣ ꯁꯄꯣꯏꯜ ꯇꯧꯕꯗꯣ ꯎꯝ ꯏꯁꯄꯣꯏꯂꯔꯗꯤ ꯑꯩꯗꯤ ꯀꯣ ꯏꯁꯄꯣꯏꯂꯔꯗꯤꯀꯣ ꯑꯩꯗꯤ ꯏꯁꯄꯣꯏꯂꯔꯅꯦ ꯑꯩꯗꯤ ꯄꯥꯝꯕꯗꯣ ꯑꯩꯗꯤ ꯏꯁꯄꯣꯏꯂꯔ ꯇꯧ ꯍꯥꯏꯕꯅꯦ ꯁ꯭ꯄꯣꯏꯂꯔ ꯅꯠꯇ꯭ꯔꯗꯤ ꯑꯩ ꯚꯥꯕ ꯇꯥꯕ ꯉꯝꯗꯦ
ꯑꯠꯁ ꯑꯗꯨ ꯑꯣꯏꯔꯗꯤ ꯍꯧꯖꯤꯛ ꯑꯩꯅ ꯁꯥꯎꯠ ꯏꯟꯗꯤꯌꯟ ꯍꯥꯏꯕꯗꯣ ꯍꯥꯏꯕꯤꯔꯒꯦ
ꯍꯥ ꯍꯥ ꯍꯥꯏꯌꯣ ꯀꯥꯏꯗꯦ ꯑꯗꯨꯗꯤ ꯏꯁꯄꯣꯏꯂꯔꯗꯤ ꯏꯁꯄꯣꯏꯂꯔꯗꯤ ꯃꯣꯁ ꯋꯦꯜꯀꯝ
ꯑꯣꯀꯦ ꯁꯤ ꯑꯩꯅ ꯍꯥꯏꯕ ꯃꯨꯚꯤꯗꯣ
ꯎꯝ
ꯍꯦꯔꯣꯒ ꯍꯦꯔꯣꯏꯟꯗꯣ ꯃꯣꯏꯅꯤꯁꯦ ꯊꯦꯡꯅꯈ꯭ꯔꯦ ꯅꯨꯡꯁꯤꯅꯈ꯭ꯔꯦꯗꯅ ꯑꯗꯨ ꯍꯦꯔꯣꯏꯟꯒꯤ ꯐꯦꯃꯤꯂꯤꯗꯨ
ꯎꯝ
ꯀꯌꯥꯝ ꯂꯩ ꯄ꯭ꯔꯣꯕ꯭ꯂꯦꯝ ꯈꯤꯇꯪꯗꯤ ꯂꯩꯕ ꯅꯨꯄꯥꯗꯨꯒ
ꯎꯝ
ꯑꯗꯨꯗ ꯍꯧꯖꯤꯛꯁꯤ ꯃꯣꯏ ꯃꯣꯏ ꯑꯅꯤꯁꯤ ꯂꯨꯍꯣꯡꯈ꯭ꯔꯕꯅꯦ
ꯑꯣ
ꯂꯩꯈ꯭ꯔꯕ ꯃꯇꯨꯡꯗ ꯅꯨꯄꯤ ꯃꯥꯒꯤ ꯅꯨꯄꯤꯁꯦ ꯑꯦꯛꯁꯤꯗꯦꯟꯗ ꯃꯦꯃꯣꯔꯤ ꯂꯣꯁ ꯆꯠꯈ꯭ꯔꯦꯕ
ꯑꯗꯨꯒ ꯑꯗꯨꯝ ꯃꯌꯨꯝꯗ ꯍꯟꯈ꯭ꯔꯦ
ꯍꯣꯏ ꯃꯣꯏ ꯏꯃꯥꯏ ꯏꯄꯥ ꯍꯟꯈ꯭ꯔꯦꯗꯨ ꯍꯟꯈ꯭ꯔꯕ ꯑꯗꯨ ꯍꯟꯈ꯭ꯔꯕꯗꯨꯗꯤ ꯂꯥꯏꯛ ꯍꯧꯖꯤꯛ ꯑꯉꯥꯡꯁꯤꯗꯤ ꯃꯣꯏꯒꯤ ꯑꯉꯥꯡꯁꯤꯗꯤ ꯃꯥꯒꯤ ꯏꯄꯥꯒ ꯂꯩꯈ꯭ꯔꯦꯕ
ꯑꯗꯨ ꯃꯥꯗꯤ ꯈꯪꯗꯕ꯭ꯔꯣ ꯑꯗꯨ ꯅꯨꯄꯤꯗꯤ ꯃꯥꯒꯤ ꯃꯆꯥ ꯂꯥꯛꯌꯦ ꯍꯥꯏꯕꯗꯨꯗꯤ
ꯑꯗꯨ ꯅꯨꯄꯤꯗꯣ ꯈꯪꯗꯦ ꯌꯥꯝ ꯌꯥꯝ ꯐꯥꯔ ꯐꯥꯔꯁꯇ ꯌꯦꯡꯕ ꯀꯥꯟꯗꯅ ꯈꯤꯇꯪ ꯀꯟꯐ꯭ꯌꯨꯁ ꯆꯠꯅꯤ ꯏꯃꯥ ꯈꯪꯗꯦꯕ ꯃꯥꯒꯤ ꯑꯉꯥꯡꯁꯨ ꯈꯪꯗꯦꯕ ꯈꯪꯕꯁꯦ ꯍꯧꯖꯤꯛ ꯈꯪꯕꯁꯦ
ꯃꯄꯥꯥꯇ
ꯍꯤꯔꯣꯒꯤ ꯍꯤꯔꯣ ꯈꯪꯉꯦ ꯑꯗꯨꯒ ꯍꯦꯔꯣꯏꯟꯒꯤ ꯃꯃꯥꯗꯨ
ꯎꯝ
ꯍꯦꯔꯣꯏꯟꯒꯤ ꯃꯃꯥꯗꯨ ꯅꯨꯄꯥ ꯑꯅꯤ ꯇꯧꯕꯅꯦꯕ ꯑꯗꯨ ꯅꯨꯄꯥ ꯑꯅꯤꯗꯧꯕꯗꯨ ꯍꯤꯔꯣꯒꯤ ꯑꯥ ꯍꯤꯔꯣꯏꯟꯒꯤ ꯐꯥꯔ꯭ꯁ ꯐꯥꯗꯔꯗꯨ ꯃꯥꯗꯤ ꯈꯪꯕꯅꯦꯕ